ꯇꯥꯕ꯭ꯔꫭ
ꯇꯥꯏ ꯇꯥꯏ
ꯂꯣ
ꯍꯜꯂꯣ ꯇꯥꯗ꯭ꯔꯣ
ꯇꯥꯏ ꯇꯥꯏ ꯅꯈꯣꯟꯗꯣ ꯌꯥꯝ ꯁꫭ ꯀꯌꯥꯃꯥꯏ ꯍꯥꯏꯁꯤꯔ ꯁꯣꯂꯦꯅꯦ ꯐꯖꯅ ꯇꯥꯗꯦꯅꯦ
ꯇꯥꯕ‌꯭ꯔꫭ
ꯍꫭꯏ ꯇꯥꯔꯦ ꯇꯥꯔꯦ ꯀꯩꯗꯧꯔꯤꯅꯣ
ꯐꯝꯃꯤꯗꯣ
ꯆꯥꯛꯇꯤ ꯆꯥꯔꯕꯣ ꯀꯩ ꯏꯟꯖꯥꯡ ꯆꯥꯔꯒꯦ
ꯉꯥ ꯑꯇꯥꯎꯕ ꯆꯥꯏ ꯉꯁꯤꯗꯤ
ꯁꯤ ꯉꯥ ꯇꯥꯎꯕꯒ ꯀꯩ ꯊꯣꯡꯕ
ꯉꯥ ꯑꯇꯥꯎꯕꯒ ꯆꯝꯐꯨꯠꯀꯅꯤꯗ ꯎꯝ ꯁꯧꯒ꯭ꯔꯤ ꯃꯥꯜꯂꯦ ꯁꯧꯒ꯭ꯔꯤ ꯆꯝꯐꯨꯠꯀ ꯎꯝ ꯉꯥꯡ ꯐꯤꯁ ꯗ꯭ꯔꯣꯞ ꯇꯧꯔꯝꯕ ꯌꯥꯝꯕꯅ
ꯀꯔꯤ
ꯏꯌꯥꯝꯕꯅ ꯉꯔꯥꯡ ꯉꯥ ꯄꯤꯕꯤꯔꯝꯃꯦꯕ
ꯑꫭ ꯉꯥ ꯀꯥꯏꯗꯒꯤ ꯃꯣꯏꯗꯤ ꯀꯩꯅꯣ ꯐꯥꯕ꯭ꯔꯣ ꯍꯥꯏꯖꯦ
ꯅꯠꯇꯦ ꯅꯠꯇꯦ ꯑꯈꯣꯏ ꯑꯁꯤ ꯑꯁꯤ ꯑꯁ꯭ꯋꯥꯏꯗꯒꯤ ꯂꯩꯕꯅꯤ ꯐ꯭ꯔꯦꯁꯇ
ꯑꯣ ꯑꯩ ꯈꯟꯕꯗꯤ ꯏꯌꯥꯝꯕ ꯈꯣꯏ ꯐꯥꯔ ꯄꫭꯔꯛꯄ꯭ꯔꯁꯤꯅꯤ
ꯑꯝ ꯄꯨꯔꯛꯇꯦꯗ
ꯉꯥꯗꯤ ꯆꯥꯅꯤꯡꯕꯗꯤ ꯎꯝ ꯍꯥꯏꯑꫭ
ꯉꯥꯗꯤ ꯃꯣꯏ ꯃꯐꯝꯗꯗꯤ ꯏꯪꯕꯅꯤꯅꯀꯣ ꯃꯣꯏ ꯆꯠꯂꯝꯃꯣꯏꯕ
ꯑꫭ ꯑꯗꫭ ꯐꯪꯗꯤ ꯐꯪꯔꯝꯒꯅꯤ ꯅꯤꯅ
ꯎꯝ ꯐꯝꯃꯝꯅꯤ ꯑꯗꯣ ꯃꯥꯗꯤ ꯍꯧꯁꯨ ꯁ꯭ꯀꯨꯜꯗ ꯂꯩꯕꯅꯤꯅ
ꯑꯔ ꯃꯥꯅꯦꯦ ꯇꯁ ꯉꯥꯗꯤ ꯌꯥꯝ ꯆꯥꯅꯤꯡꯕ ꯑꯣꯏꯗꯦꯗ ꯑꯗꯨꯁꯨ ꯐꯥꯋꯤꯒꯤ ꯕꯤꯠꯇꯣ ꯅꯨꯡꯉꯥꯏꯕꯅꯦ ꯗꯤ ꯐꯕꯩꯕꯤꯠꯇ
ꯑꯃꯕꯨ ꯐꯥꯕ ꯐꯪꯉꯗꯤꯦꯗꯤ ꯈꯪꯅ ꯂꯩꯔꯤꯕꯅꯤ ꯑꯗ
ꯑ ꯍꯔꯥꯎꯕꯅꯦ ꯑꯗꯨ ꯆꯥꯕꯕꯨꯗꯤ ꯌꯥꯝ ꯄꯥꯝꯕ ꯑꯣꯏꯗꯦ ꯁꯥꯅ ꯍꯦꯜꯂꯦꯕ ꯄꯥꯝꯕ
ꯎꯝꯝ ꯁꯥꯅꯤ ꯀꯩꯅꯣ ꯑꯩꯈꯣꯏꯅ ꯁꯥ ꯆꯥꯗ꯭ꯔꯗꯤ ꯀꯅꯥꯅ ꯆꯥꯕꯤꯗꯣꯏꯕ
ꯁꯥ ꯆꯥꯃꯟꯣꯏꯅꯦ ꯐꯪꯉꯁꯦ
ꯍ
ꯑ ꯑꯩꯗꯤ ꯀꯔꯤꯒꯤ ꯍꯥꯏꯕ ꯕ꯭ꯔꯤꯟꯖꯜꯗꯣ ꯈꯥꯃꯦꯟ ꯑꯁꯥꯡꯕꯤꯗꯣ ꯑꯗꯨꯗꯣ ꯉꯥꯎꯔꯒ ꯑꯂꯨꯒ ꯕꯣꯔꯤꯒ ꯇꯧꯔꯒ ꯆꯥꯏꯗꯣ ꯏꯟꯖꯥꯡꯗꯨꯗꯤ ꯑꯈꯥꯕꯅꯤꯅ ꯀꯦꯔꯣꯠ ꯑꯥ ꯊꯕꯗ ꯀꯔꯣ ꯊ ꯍꯥꯏꯕꯣ
ꯑꯗꯨ ꯑꯗꯨꯗꯤ ꯉꯧꯔꯦ ꯆꯥꯎꯅ
ꯅꯠꯇꯦ ꯀꯩꯅꯣꯗꯈꯥꯕꯗꯣ ꯉꯧꯔꯒ ꯊꯣꯡꯕꯅꯤ ꯑꯗꯨ ꯉꯥꯎꯕꯅꯦ ꯑꯗꯨꯁꯨ ꯑꯂꯨꯒ ꯇꯧꯔꯒꯀꯣ
ꯑꯗꯨꯗꯤ ꯑꯩ ꯑꯩꯈꯣꯏꯁꯨ ꯇ꯭ꯔꯥꯏ ꯇꯧꯕ ꯇꯥꯔꯦ ꯉꯧꯔꯒꯗꯪ ꯆꯥꯎꯅ ꯑꯩꯈꯣꯏ ꯊꯣꯡꯗꯦꯕ ꯐꯔꯛꯄꯨ
ꯇꯨꯝꯍꯥꯎ ꯋꯥꯅꯦ ꯥ ꯇꯨꯁꯨ ꯀꯔꯣꯗꯈꯥꯕꯗꯨꯁꯨ
ꯅꯪꯔꯥꯡ ꯄꯨꯡ ꯀꯌꯥꯗ ꯇꯨꯝꯒꯦ ꯉꯁꯤ ꯉꯁꯤ ꯇꯨꯝꯗ꯭ꯔꯣ
ꯍꯧꯖꯤꯛ ꯇꯨꯝꯗ꯭ꯔꯤꯌꯦ ꯑꯩꯠ ꯊꯥꯔꯇꯤꯗ ꯊꯕꯛ ꯂꯣꯏꯔꯦ ꯑꯗꯨꯒ ꯂꯩꯔꯤꯅꯦ ꯁꯤ ꯉꯥꯛꯅꯦ ꯍꯥꯏꯗꯤ ꯎꯄꯥꯏ ꯂꯩꯇꯦ ꯑꯣꯀꯦ ꯕꯥ
ꯉꯔꯥꯡ ꯅꯪꯅ ꯇꯧꯔꯛꯄ ꯅꯪꯅ ꯉꯔꯥꯡ ꯅꯪꯅ ꯍꯥꯏꯔꯛꯄ ꯃꯇꯝꯗꯨꯗꯤ ꯑꯩꯗꯤ ꯐꯃꯨꯡꯗ ꯂꯩꯔꯦꯕ
ꯎꯝ
ꯀꯨꯏꯒꯤ ꯑꯩꯁꯨ ꯄꯨꯡ ꯕꯥꯔꯣ ꯑꯗꯨꯋꯥꯏꯗ ꯇꯨꯝꯕꯅꯦ ꯇꯨꯝꯃꯕꯨꯗꯤ ꯐꯣꯟ ꯑꯗꯨꯝ ꯌꯦꯡꯉ ꯋꯥꯔꯥ ꯎ ꯒꯦꯝꯒꯤꯗꯣ
ꯑꯥ
ꯃꯔ ꯍꯧꯖꯤꯛ ꯁꯥꯟꯅꯔꯤꯕ
ꯀꯔꯤ
ꯗꯦꯝꯒꯤꯗꯣ
ꯒꯦꯝ ꯒꯦꯝꯒ ꯍꯥꯏꯔꯗꯤ ꯏꯁ ꯍꯣꯏ ꯍꯣꯏ ꯁꯥꯟꯅꯩ ꯁꯥꯟꯅꯩ ꯁꯥꯟꯅꯩ
ꯍꯧꯖꯤꯛ ꯁꯥꯟꯅꯔꯤꯕꯣ ꯍꯥꯏꯕ ꯑꯩꯅ ꯍꯥꯏꯕꯗꯤ
ꯁꯥꯟꯅꯕꯅꯦ ꯄꯤꯛꯅꯤ ꯀꯩꯅꯣ
ꯇꯥꯃꯣ ꯀꯌꯥ ꯌꯧꯔꯦ
ꯑꯩ ꯍꯧꯖꯤꯛ ꯑꯦꯂꯚꯦꯟꯗ ꯉꯥꯏꯔꯤꯗ
ꯑꯦꯀꯥꯎꯟꯗ ꯀꯌꯥ ꯄꯥꯏꯗꯣꯏꯅꯣ
ꯑꯃ ꯂꯩꯔꯝꯕꯅꯦ ꯑꯩꯒꯤ ꯃꯥꯡꯈ꯭ꯔꯦꯅꯦ ꯑꯗꯨꯗꯣ ꯀꯃꯥꯏꯅ ꯃꯥꯡꯕ꯭ꯔꯣꯁꯨ ꯈꯪꯗꯦ
ꯃꯥꯡꯈ꯭ꯔꯗꯤ ꯃꯣꯏꯒꯤ ꯀꯩꯅꯣ ꯔꯤꯀꯣꯕꯔꯤꯡ ꯇꯧꯕꯗꯣ
ꯎꯝ
ꯂꯨꯑꯦꯅꯦ
ꯑꯩ ꯇꯧꯒꯦ ꯇꯧꯕꯅꯦꯕ ꯀꯔꯤ ꯀꯔꯤꯅꯣ ꯏꯃꯦꯜꯗꯩꯩ ꯀꯔꯤ ꯀꯔꯤꯅꯣ ꯃꯌꯥꯝ ꯍꯥꯏꯁꯤꯜꯂꯦꯃꯤ ꯍꯥꯏꯗꯤ ꯊꯥꯏꯅ ꯍꯥꯡꯕꯅꯤꯅ ꯐꯖꯅ ꯐꯦꯁꯕꯨꯛ ꯀꯨꯝꯕꯗꯨꯁꯨ ꯍꯥꯟꯅꯒꯤ ꯄꯥꯏꯔꯝꯕꯗꯣ ꯑꯗꯨ ꯇꯧꯕꯅꯤꯅ ꯐꯣꯟ ꯍꯣꯡꯕ ꯀꯥꯟꯗ ꯍꯦꯛꯇ ꯃꯥꯡꯉꯦꯕ ꯑꯗꯨ ꯃꯇꯝꯗꯗꯤ ꯐꯖꯅ ꯏꯃꯦꯜꯒꯨꯝꯕꯒꯁꯦ ꯐꯖꯅ ꯂꯤꯡ ꯇꯧꯔꯒ ꯄꯥꯏꯔꯝꯗꯦꯗꯅ
ꯎꯝ
ꯐꯣꯟ ꯅꯝꯕꯔꯗ ꯈꯛꯅꯤ ꯑꯗꯨ ꯐꯣꯟ ꯅꯝꯕꯔꯁꯨ ꯃꯥꯡꯈ꯭ꯔꯦ ꯑꯗꯨꯔꯗꯤ ꯎꯄꯥꯏ ꯂꯩꯇꯦ ꯇꯦꯕꯍꯦꯛꯇ
ꯑꯁ ꯐꯣꯟ ꯃꯃꯥꯡꯈ꯭ꯔꯗꯤ ꯔꯤꯀꯣꯕꯔ ꯇꯧꯕ ꯌꯥꯔꯣꯏꯅ ꯑꯗꯣ ꯅꯪ ꯑꯗꯨ ꯃꯇꯝꯗ ꯏꯃꯦꯜ ꯇꯧꯗꯦ
ꯍꯣꯏ ꯑꯗꯨ ꯃꯊꯪ ꯑꯩꯗꯣ ꯏꯃꯦꯜꯗꯒꯤ ꯅꯠꯇꯕꯗ ꯐꯦꯁꯕꯨꯛꯀ ꯂꯤꯡ ꯇꯧꯕꯗꯣ
ꯑꯣ ꯑꯆꯥꯆꯥ
ꯑꯁ ꯑꯗꯨꯁꯨ ꯏꯁꯀꯤꯟ ꯀꯃꯥꯏ ꯍꯥꯏꯁꯤꯔ ꯍꯦꯔꯣꯒꯨꯝꯕ ꯏꯁꯀꯤꯟꯒꯨꯝꯕꯁꯨ ꯐꯖꯕ ꯂꯩꯇꯦꯗ ꯑꯗꯨꯝ ꯄꯪꯁꯅꯥ ꯁꯥꯟꯅꯔꯝꯕ ꯑꯦꯀꯥꯎꯟꯅꯦꯕ ꯑꯗꯨꯏꯁꯨ ꯑꯗꯨꯝ ꯆꯥꯎ ꯀꯥꯎꯟ ꯍꯣꯜ ꯐꯤꯐꯇꯤꯟ ꯑꯣꯣ ꯁꯤꯛꯁꯇꯤꯟ ꯑꯣꯏꯔꯝꯅꯤ ꯑꯪꯁꯥꯁ ꯅꯥꯔꯁꯨ ꯑꯗꯨꯝ ꯑꯞꯒ꯭ꯔꯦꯗ ꯇꯧꯔ ꯂꯥꯛ ꯄꯅꯤꯅ ꯑꯩꯒꯤꯗꯤꯅꯦ
ꯑ ꯃꯥꯗꯤ ꯑꯗꯨꯝ ꯍꯧꯖꯤꯛꯀꯥꯟꯁꯨ ꯑꯗꯨꯝ ꯆꯪꯉꯣ ꯆꯪꯉꯣ ꯍꯥꯏꯅꯕꯅꯦ
ꯎꯝ
ꯑꯩꯈꯣꯏ ꯀꯩ ꯍꯥꯏꯇꯥꯔꯦ ꯑꯇꯣꯞꯄꯗꯒꯤ ꯑꯗꯨꯝ ꯚꯤꯗꯤꯑꯣꯒꯨꯝꯕ ꯌꯦꯡꯕ ꯃꯇꯝꯗꯀꯣ ꯃꯣꯏꯒꯤ ꯑꯣ ꯚꯤꯗꯤꯑꯣ ꯊꯥꯒꯠꯄꯒꯨꯝꯕ ꯃꯇꯝꯗ ꯆꯪꯉꯣ ꯑꯁ ꯀꯨꯏ ꯀꯨꯏꯔꯦꯗ ꯄꯥꯏꯕꯗꯤ ꯑꯩꯈꯣꯏ ꯏꯌꯥꯝꯕꯒꯤ ꯏꯌꯥꯝꯕꯅ ꯑꯩꯅ ꯀ꯭ꯂꯥꯁ ꯑꯦꯠ ꯀꯨꯝꯕ ꯀꯥꯕ ꯃꯇꯝꯗ ꯌꯥꯝꯃꯩ ꯑꯦꯀꯥꯎꯟꯗꯣ ꯑꯦꯛꯇꯤꯞ ꯑꯣꯏꯗ꯭ꯔꯕꯅꯦꯕ ꯫ ꯑꯩꯒꯤ ꯑꯦꯀꯥꯎꯟ ꯑꯩꯁꯨ ꯑꯅꯤ ꯏꯁꯥꯒꯤꯗꯤ ꯑꯅꯤ ꯇꯧꯔꯝꯕꯅꯦꯕ ꯫
ꯎꯝ
ꯑꯅꯤꯃꯛꯇꯣ ꯑꯩꯒꯤ ꯐꯣꯟ ꯂꯩꯇꯕꯅꯤꯅꯀꯣ꯫ ꯏꯌꯥꯝꯕꯒꯤ ꯐꯣꯟꯒꯨꯝꯕꯗꯣ ꯃꯇꯦꯛ ꯃꯇꯦꯛ ꯄꯥꯏꯔꯒ ꯇꯧꯕꯅꯤꯅ ꯑꯦꯀꯥꯎꯟꯗꯣ ꯕꯦꯔꯥ ꯌꯥꯝ ꯀꯥꯔꯦꯕ ꯑꯗꯣ ꯃꯥꯅ ꯍꯣꯁꯇꯦꯟꯗ ꯁꯥꯟꯅꯔꯝꯕ ꯑꯦꯀꯥꯎꯟꯗꯣ ꯫ ꯑꯗꯨ ꯑꯣꯏꯅ ꯑꯩꯅ ꯀꯟꯇꯤꯅ꯭ꯌꯨ ꯇꯧꯕꯅꯦ꯫ ꯃꯥꯒꯤꯗꯣ ꯫ ꯅꯥꯏꯟ ꯅꯥꯏꯟꯂ ꯇꯦꯟꯂ ꯑꯣꯏꯕꯅꯦꯕ꯫ ꯑꯗꯨꯗꯒꯤ ꯑꯩꯅ ꯀꯟꯇꯤꯅ꯭ꯌꯨ ꯇꯧꯔꯛꯄꯅꯥ ꯍꯧꯖꯤꯛ ꯐꯧꯄꯥꯏꯕꯅꯦ꯫
ꯏꯁ ꯑꯗꯨꯗꯤ ꯌꯥꯝ ꯀꯨꯏꯔꯦꯅ ꯫
ꯎꯝ ꯎꯝ ꯃꯥꯅ ꯑꯩꯈꯣꯏ ꯍꯦꯛ ꯊꯣꯛꯂꯛꯄ ꯃꯇꯝꯗꯣ ꯑꯦꯂꯚꯦꯟ ꯇꯨ ꯊꯥꯎꯖꯟ ꯑꯦꯂꯚꯦꯟꯂ ꯇꯨꯌꯦꯞꯔ ꯑꯗꯗꯥꯏ ꯇꯧꯔꯛꯄꯅꯦꯕ ꯑꯗꯨꯗꯒꯤ ꯄꯥꯏꯕꯗꯣ ꯃꯥ ꯑꯗꯨꯝ ꯃꯥꯁꯨ ꯫ ꯐꯖꯅ ꯄꯥꯏꯌꯦꯕ ꯐꯣꯟ ꯂꯩꯕꯅꯤꯅ ꯃꯥꯗꯤ ꯫
ꯑꯩꯈꯣꯏꯗꯤ ꯀꯥꯏꯗꯒꯤ ꯐꯣꯟꯁꯨ ꯂꯩꯔꯝꯗꯦ꯫
ꯐꯣꯟ ꯄꯥꯏꯕ ꯀꯨꯏꯗ꯭ꯔꯤꯗ ꯇꯁꯦꯡꯅ ꯍꯥꯏꯔꯗꯤ꯫
ꯗꯅꯤ
ꯑꯩꯅ ꯑꯃ ꯑꯁꯤ ꯑꯁꯤ ꯐꯣꯟꯒꯤ ꯃꯃꯥꯡꯒꯤ ꯃꯃꯥꯡꯗ ꯂꯩꯕꯗꯣ꯫
ꯎꯝ
ꯑꯗꯨ ꯃꯥꯡꯈ꯭ꯔꯦꯅ ꯑꯁ
ꯑ
ꯑꯗꯨ ꯃꯥꯡꯕꯗꯨꯗꯒꯤ ꯑꯁꯤ ꯍꯧꯖꯤꯛ ꯄꯥꯏꯔꯤꯕꯁꯦ ꯂꯩꯕ ꯀꯨꯏꯗ꯭ꯔꯤꯕ ꯆꯍꯤ ꯑꯅꯤꯒꯨꯝꯗꯪ ꯉꯥꯔꯤꯅꯤ꯫ ꯁꯤꯗꯒꯤ ꯑꯃꯨꯛ ꯀꯥꯞꯈꯠꯂꯛꯄꯅꯤ꯫
ꯑꯅꯤꯗ ꯉꯥꯏꯔꯤꯗ ꯐꯣꯟ ꯄꯥꯏꯕ ꯍꯧꯖꯤꯛꯐꯥꯎ꯫ ꯊꯥꯏꯅ ꯏꯌꯥꯝꯕꯒꯤ ꯑꯃꯗꯤ ꯄꯥꯏꯔꯝꯃꯤ ꯑꯗꯨꯑꯣꯏꯁꯨ ꯑꯩꯒꯤ ꯑꯣꯏꯅ ꯂꯩꯕꯗꯣ ꯑꯅꯤꯗ ꯉꯥꯔꯤꯕ ꯫
ꯑꯩꯒꯤꯅ ꯑꯍꯨꯝꯅꯦꯕ꯫
ꯑꯥ
ꯑꯍꯨꯝꯗ ꯑꯃ ꯃꯥꯡꯈ꯭ꯔꯕꯅꯦꯕ ꯑꯥ ꯑꯍꯥꯟꯕ ꯂꯩꯕꯗꯨꯗꯤ ꯌꯥꯝ ꯂꯤꯡꯕ ꯑꯣꯏꯗꯦ ꯑꯗꯨꯝ ꯍꯦꯛ ꯂꯩꯕꯒ ꯊꯥ ꯑꯃ ꯐꯥꯗꯦ ꯃꯥꯒꯤ ꯒ꯭ꯂꯤꯠꯆ ꯇꯧꯕ ꯍꯧꯔꯦꯕ ꯐꯣꯟꯗꯣ꯫
ꯑ
ꯌꯥꯝ ꯑꯐꯕ ꯑꯣꯏꯗꯕꯒꯤꯀꯣ ꯁꯣꯐꯋꯦꯔ꯫ ꯀꯟꯇ꯭ꯔꯣꯜ ꯇꯧꯕ ꯉꯝꯗꯕ ꯃꯥꯜꯂꯦꯕ ꯁꯣꯁꯦꯜ ꯃꯦꯗꯤꯌꯥꯒꯨꯝꯕ ꯄꯥꯏꯕ ꯃꯇꯝꯗ
ꯑꯩ ꯑꯩꯁꯨ ꯑꯍꯥꯟꯕ ꯄꯥꯏꯕꯗꯨ ꯏꯌꯥꯝꯕꯒꯤ ꯄꯥꯏꯕꯅꯦꯕ ꯀꯥꯔꯕꯣꯟ ꯍꯥꯏꯅꯀꯣ ꯊꯥꯏꯅꯒꯤ ꯐꯣꯟꯅꯦꯕ ꯑꯗꯨ ꯃꯇꯨꯡꯗ ꯑꯃꯨꯛ ꯫ ꯂꯧꯕꯗꯣ ꯍꯥꯏꯗꯤ ꯑꯗꯨꯝ ꯑꯦꯟꯗ꯭ꯔꯣꯏꯗꯔꯁꯨ ꯑꯩꯈꯣꯏ ꯃꯇꯝꯗꯤ ꯈꯔꯗꯤ ꯑꯦꯠꯚꯥꯟꯁ ꯑꯣꯏꯔꯦꯗꯅ ꯑꯗꯨ ꯑꯗꯨꯝ ꯂꯧꯋꯦ ꯑꯗꯨꯒ
ꯃꯇꯝ ꯂꯦꯟꯕ ꯍꯥꯏꯕꯗꯨꯅꯤ ꯑꯁꯤꯅ ꯑꯇꯣꯞꯄ ꯒꯦꯝꯗꯤ ꯁꯥꯟꯅꯗꯕꯅꯤꯅꯀꯣ
ꯎ ꯑꯩꯗꯤ ꯁꯥꯟꯅꯥꯏꯌꯦꯦ ꯄꯣꯛꯄ ꯒꯦꯝꯁꯨ ꯃꯇꯝ ꯂꯦꯟꯅꯤꯡꯉꯥꯏ ꯂꯩꯇꯕꯅꯦꯅ
ꯅꯪ ꯆꯤꯒꯥꯥ ꯄꯥꯏꯔꯤꯕꯣ
ꯑꯁ ꯃꯔꯛ ꯃꯔꯛꯇ ꯈꯛꯅꯗ ꯑꯩꯁꯦ ꯄꯥꯏꯅꯤꯡꯈ꯭ꯔꯕꯅꯤꯅꯦ ꯌꯣꯒꯥꯁꯦ
ꯑꯣꯈꯨꯕ ꯊꯕꯥꯛ ꯄꯥꯗ ꯌꯔꯣ
ꯍꯥꯏꯗꯤ ꯌꯥꯝꯅ ꯁꯣꯛꯑꯦꯕ
ꯎꯝ ꯑꯁ ꯃꯥꯅꯦ ꯑꯗꯨꯕꯨ ꯍꯧꯖꯤꯛꯀꯤ ꯌꯨꯝꯗ ꯂꯩꯕ ꯃꯇꯝꯗꯗꯤꯀꯣ ꯀꯁꯨ ꯄꯥꯏꯗꯧꯁꯨ ꯑ ꯕꯣꯗꯝꯅ ꯉꯝꯃꯤꯕ ꯋꯥꯈꯜꯁꯦ
ꯠꯇꯃꯦ
ꯋꯥꯈꯥꯏ ꯌꯥꯝ ꯈꯟꯕꯁꯦ ꯐꯠꯇꯦꯗ ꯏꯁ ꯌꯥꯝꯇꯤ ꯁꯣꯏ
ꯉꯁꯥꯏꯒꯤ ꯁꯥꯟꯅꯕꯁꯦ ꯒꯦꯝ ꯁꯦ ꯂꯣꯏ ꯂꯣꯏꯗꯣꯏꯔꯦꯕ ꯅꯥꯏꯟꯇꯤ ꯅꯥꯏꯟ ꯌꯧꯔꯦꯕ ꯑ ꯀꯡꯁꯠ ꯊꯥꯗꯔꯝꯗꯕ ꯑꯗꯨ ꯀꯩꯅ ꯌꯥꯝ ꯇꯞꯄꯤꯁꯦ ꯀꯥꯟꯅ
ꯑꯩꯈꯣꯏꯁꯨ ꯍꯧꯖꯤꯛ ꯀꯩꯅꯣ ꯀꯔꯝꯕꯒꯤ ꯇꯔꯦꯠꯔꯛ ꯀꯨꯝꯕ ꯑꯦꯠ ꯔꯛ ꯀꯨꯝꯕ ꯋꯥꯔ ꯆꯠꯄ ꯑꯃ ꯂꯩꯌꯦꯕꯀꯣ ꯑꯗꯨ ꯊꯥꯔꯠ ꯋꯥꯔ ꯇꯧꯔꯤ ꯍꯧꯖꯤꯛꯗ ꯁ꯭ꯀꯨꯜꯣ ꯇꯅ ꯑꯆꯧꯕꯒꯨꯝꯕꯅꯦꯕ ꯁꯤꯁꯨꯕꯣ ꯍꯥꯏꯗꯤ ꯕꯦꯖꯀꯨꯝꯕ ꯌꯥꯝ ꯑꯔꯟ ꯇꯧꯋꯦꯕ ꯐꯖꯅ ꯄ꯭ꯔꯦꯛꯇꯤꯁ ꯇꯧꯗ꯭ꯔꯗꯤ ꯆꯠꯄ ꯅꯨꯡꯉꯥꯏꯇꯦꯕ ꯍꯥꯏꯗꯤ ꯃꯤꯁꯤꯡꯗꯨꯁꯨ ꯄꯥ ꯐꯤꯠꯇ ꯂꯩꯅꯕꯅꯤꯅꯀꯣ ꯂꯣꯏ ꯑꯩ ꯏꯁꯇꯥꯔ ꯑꯅꯤꯒꯨꯝꯕ ꯉꯥꯛꯇꯅꯦ ꯍꯟꯗꯛꯇꯤ ꯑꯍꯨꯝꯁꯨ ꯉꯝ ꯉꯝꯗꯦ ꯍꯥꯏꯗꯤ ꯑꯩꯈꯣꯏꯒꯤ ꯒ꯭ꯔꯨꯞꯇꯨꯁꯨꯀꯣ ꯍꯟꯗꯛꯇꯤ ꯑꯦꯆꯤꯞ ꯂꯩꯇ ꯊꯕꯛ ꯀꯨꯏꯔꯦꯕ ꯀꯩꯅꯣ ꯅ꯭ꯌꯨ ꯌꯔ ꯊꯣꯛꯂꯛꯄꯗꯒꯤ ꯃꯥꯔꯁ ꯑꯗꯨꯋꯥꯏꯗꯒꯤ ꯄꯨꯔꯥ ꯃꯤꯁꯦ ꯈꯔ ꯕꯤꯖꯤ ꯑꯣꯏꯅ꯭ꯔ ꯃꯥꯜꯂꯦ
ꯑ ꯑꯗꯨ
ꯃꯣꯏ ꯑꯦꯛꯇꯤꯞ ꯇꯧꯗꯕꯅꯤꯅ ꯑꯩꯁꯨ ꯏꯁꯥꯒꯤꯗꯪꯗ ꯄꯪ ꯁꯥꯟꯅ ꯁꯥꯟꯅꯕ ꯍꯧꯔꯦꯕ ꯇꯣꯔꯅꯥꯃꯦꯟꯒꯨꯝꯕ ꯂꯥꯛꯄꯗꯨꯗꯤ ꯌꯧꯗ꯭ꯔꯦꯕ ꯌꯦꯠꯂꯣ ꯁꯥꯟꯅꯕ ꯌꯧꯗ꯭ꯔꯕ
ꯑꯗꯣ ꯅꯪ ꯇ꯭ꯔꯨꯨꯞꯁꯦ ꯀꯔꯝꯕ ꯍꯦꯛꯇ ꯄꯥꯏꯕ꯭ꯔꯣ ꯑꯗꯨꯝ ꯅꯪꯅ ꯄꯥꯏꯉꯣꯟꯕ
ꯑꯩꯒꯤ ꯒꯣꯂꯦꯝꯅꯦ ꯍꯥꯏꯗꯤ ꯗꯦꯃꯦꯖ ꯆꯥꯕꯗꯣ ꯇꯥꯃꯣ ꯑꯆꯧꯕꯗꯤ ꯍꯤꯔꯣꯒꯨꯝꯕ ꯑꯇꯣꯞꯄꯒꯨꯝꯕ ꯃꯆꯥ ꯃꯆꯥ ꯍꯥꯟꯅ ꯊꯥꯗꯔꯛꯗꯤ ꯐꯠꯇ ꯐ ꯂꯣꯏꯈꯤꯗꯣꯏꯅꯦꯕ
ꯎꯝ
ꯃꯆꯥ ꯃꯆꯥꯗꯨꯅ ꯂꯥꯁꯇ ꯊꯥꯗꯕ ꯂꯣꯏꯁꯤꯜꯂꯛ ꯀ꯭ꯂꯤꯌꯥꯔ ꯇꯧꯍꯜꯂꯛꯄꯗꯣ ꯒꯣꯂꯦꯝꯅꯦ ꯄꯦꯀꯥꯅꯦ ꯌꯦꯠꯇꯤꯅꯦ ꯑꯗꯨꯒ ꯏꯁꯄꯦꯜꯁꯤꯡꯅ ꯈꯔ ꯀꯩ ꯍꯥꯏꯁꯤꯔꯦ ꯔꯁ ꯇꯧꯅꯤꯡꯕꯒꯨꯝꯕ ꯇꯧꯔꯗꯤꯀꯣ ꯑꯦꯇꯦꯛꯇ
ꯎꯝ